ꯀꯔꯤ ꯇꯧꯔꯤꯕ꯭ꯔꯣ ꯋꯥꯔꯤ ꯁꯥꯔꯝꯕ꯭ꯔꯣ ꯇꯥꯕ꯭ꯔꯣ ꯍꯜꯂꯣ ꯇꯥꯗꯕ꯭ꯔꯣ
ꯇꯥꯗꯕꯔꯣ ꯇꯥꯏꯌꯦ
ꯇꯥꯏ ꯇꯥꯏ ꯅꯪ ꯇꯥꯗꯕ꯭ꯔꯣ
ꯇꯥꯏꯌꯦ ꯍꯥꯏꯔꯒ
ꯇꯥꯢꯌꯦ ꯍꯥꯏꯔꯒ ꯑꯩꯅꯤ
ꯃꯤꯅ ꯆꯥꯛ ꯆꯥꯕ ꯂꯣꯏꯔꯒ ꯂꯩꯌꯦ ꯍꯥꯏꯔꯒ
ꯑꯩ ꯃꯗꯨꯗꯤ ꯇꯥꯗꯦ
ꯍꯦꯛꯀ ꯋꯥꯔꯤ ꯁꯥꯟꯅꯔꯝꯒꯅꯤꯅꯦ
ꯁꯥꯟꯅꯩ
ꯐꯩ ꯐꯩ ꯁꯥꯟꯅꯕꯤꯌꯨ ꯑꯩ ꯁꯥꯟꯅꯗꯦ ꯍꯥ
ꯅꯪꯗꯤ ꯁꯥꯟꯅꯗꯕ꯭ꯔꯣ ꯍꯥꯏꯕꯅꯦꯗ
ꯑꯩ ꯅꯪꯒ ꯁꯥꯟꯅꯕ ꯂꯣꯏꯕꯗꯩ ꯀꯅꯥꯁꯨ ꯁꯥꯟꯅꯗ꯭ꯔꯤ
ꯑꯩꯒꯤ ꯅꯝꯕꯔ ꯏꯆꯦꯒꯤ ꯅꯝꯕꯔꯁꯨ ꯂꯧꯕ ꯑꯗꯨꯒꯤꯅꯤꯗ ꯑꯗꯨꯃꯥꯏꯅ ꯑꯗꯨꯅ ꯐꯒꯅꯤꯅ
ꯐꯩꯌꯦ ꯐꯩꯌꯦ
ꯐꯕꯅꯦ
ꯑꯩꯒꯤꯗꯣ ꯑꯃꯨꯛ ꯂꯣꯏꯒꯦ ꯇꯧꯔꯦꯕꯀꯣ
ꯑꯃꯗꯣ
ꯑ ꯑꯁꯤ ꯁꯤ ꯁꯤ ꯅꯪꯅ ꯇꯧꯔꯛꯄꯁꯦ
ꯎꯝ ꯑꯣꯀꯦ ꯂꯣꯏꯔꯗꯤ ꯀꯔꯝ ꯇꯧꯒꯅꯤꯗꯣ ꯅꯪ ꯑꯇꯣꯞꯄ ꯑꯃ ꯑꯃꯨꯛꯀ ꯂꯧꯕ꯭ꯔꯣ
ꯑꯁ ꯂꯧꯔꯒ ꯇꯜꯂꯦ ꯀꯣꯔꯤꯁꯨ ꯇꯧꯕꯤꯒꯦ
ꯌꯥꯢ
ꯇꯧꯔꯛꯀꯦ ꯑꯈꯣꯏꯅ
ꯇꯧꯔꯣ ꯇꯧꯔꯣ ꯑꯩ ꯇꯜꯂꯦ ꯑꯃꯨꯛ ꯍꯟꯖꯤꯟ ꯍꯟꯖꯤꯟ ꯁꯦꯝꯕꯗꯣ
ꯑꯁꯦꯝꯕꯅ ꯐꯗꯤ ꯐꯕꯅꯤꯗꯥ
ꯇꯟꯈ꯭ꯔꯅꯦ ꯑꯩꯁꯦ
ꯑꯩꯁꯨ ꯇꯟꯗꯤ ꯇꯜꯂꯦ
ꯋꯥ ꯉꯥꯡꯕ ꯇꯟꯈ꯭ꯔꯦ
ꯑꯠꯁꯥ ꯇꯜꯂꯕ꯭ꯔꯣ ꯑꯗꯨꯗꯤ ꯊꯝꯔꯁꯦ ꯍꯥꯏꯕ꯭ꯔꯣ
ꯑꯈꯣꯏꯁꯨ ꯃꯔꯤ ꯃꯉꯥꯔꯛ ꯁꯥꯈ꯭ꯔꯗꯤ ꯑꯃꯨꯛꯀ ꯇꯧꯕ ꯌꯥꯗꯕꯅ ꯑꯩꯅ ꯑꯃꯨꯛꯀ ꯑꯇꯣꯞꯄꯒ ꯋꯥꯔꯤ ꯁꯥꯕꯗꯣ ꯇꯟꯕ ꯋꯥ ꯌꯥꯝ ꯉꯥꯡꯕ ꯅꯨꯡꯉꯥꯏꯕ ꯊꯦꯡꯅꯗꯦꯕ
ꯎꯝ
ꯑꯗꯨꯒꯤ ꯅꯨꯡꯉꯥꯏꯇꯕ ꯋꯥꯔꯤ ꯁꯥꯕ
ꯑꯣꯡꯈꯦ
ꯑꯁ ꯆꯥꯛꯇꯣ ꯌꯥꯝ ꯍꯥꯏꯔꯣ ꯃꯤ
ꯃꯤ ꯈꯔꯗꯤ ꯀꯔꯤꯕꯥ ꯎꯝ ꯀꯦꯟꯁꯔꯒꯨꯝꯕ ꯅꯥꯕꯈꯣꯏ ꯃꯥꯎꯠ ꯀꯦꯟꯁꯔ ꯒꯨꯝꯕ ꯅꯥꯕ ꯈꯣꯏꯁꯦ ꯀꯤꯌꯦꯅꯦ ꯑꯩꯗꯤ
ꯑꯣ
ꯀꯤꯗ꯭ꯔꯣ
ꯀꯤꯌꯦꯅ
ꯍꯦꯡ ꯅꯨꯄꯤ ꯎ ꯅꯨꯄꯤ ꯍꯥꯢꯔꯒ ꯑꯗꯨꯅꯤ ꯅꯨꯄꯤ ꯈꯔꯅ ꯅꯨꯄꯤ ꯈꯔꯅ ꯁꯝ ꯀ꯭ꯔꯤꯒꯤ ꯇꯦꯟ ꯇꯦꯟꯅ ꯀꯛꯄ꯭ꯔꯣ ꯀꯣ ꯃꯣꯢꯖꯦ
ꯈꯪꯗꯦ ꯐꯖꯕꯒꯤ ꯑꯣꯢꯔꯝꯒꯅꯤ
ꯀꯔꯤ ꯐꯖꯕ ꯂꯩꯕ ꯅꯨꯄꯤ ꯁꯥꯝ ꯇꯦꯜꯂꯒ
ꯈꯪꯗꯦꯍꯦ ꯃꯥꯢ ꯃꯥꯢ ꯑꯄꯥꯝꯕꯅꯦ
ꯄꯥꯝꯃꯦ ꯄꯥꯝꯕꯅꯦꯗꯣ ꯁꯝ ꯇꯦꯛꯂꯒ ꯀꯔꯤ ꯐꯖꯕ ꯂꯩꯕ꯭ꯔꯣ
ꯅꯪꯒꯤꯗꯨꯅ ꯐꯖꯗ꯭ꯔꯣ
ꯐꯖꯗꯤꯌꯦ ꯅꯨꯄꯤ ꯆꯝ ꯍꯦꯟꯅ ꯁꯥꯡꯕ ꯍꯣꯢꯅ ꯐꯖꯩ ꯀꯩꯅꯣ
ꯎꯝ
ꯁꯝꯕ ꯁꯥꯥꯡꯕ ꯑ ꯀꯨꯆꯨ ꯌꯥꯝ ꯃꯨꯗꯕ ꯅꯨꯄꯤꯗꯤ ꯀꯨꯆꯨ ꯃꯨꯨꯔꯗꯤ ꯄꯥꯛꯇꯦꯗꯅ ꯑꯗꯨꯒ ꯅꯣꯢꯇꯛ ꯇꯧꯕ ꯄꯨꯈꯔ ꯆꯥꯎꯕ
ꯎꯝ
ꯑꯗꯨꯒ ꯊꯨꯟꯒ ꯆꯥꯎꯕ
ꯍꯩꯅꯗꯦꯅ ꯅꯪꯗꯤ
ꯑꯥ
ꯎꯝ ꯉꯥꯡꯅꯦ ꯌꯥꯝ ꯄꯥꯝꯕ ꯃꯥꯜꯂꯦ ꯅꯪ ꯊꯤꯕꯤꯌꯨꯔꯥ ꯑꯩꯅ
ꯊꯤꯕꯤꯌꯣ ꯊꯤꯕꯤꯌꯣ
ꯌꯥꯝ ꯂꯩꯌꯦꯗ
ꯊꯤꯕꯤꯌꯣꯔꯥ ꯍꯥꯢꯔꯒ ꯑꯃꯨꯛꯀ ꯊꯤꯗꯤ ꯊꯤꯕꯤꯔꯣꯢ
ꯋꯥꯡꯕ ꯄꯥꯝꯕ꯭ꯔꯥ ꯋꯥꯡꯕ
ꯑꯋꯥꯡꯕꯖꯨ ꯄꯥꯝꯃꯦ
ꯑꯃ ꯂꯩꯌꯦ ꯎꯝ
ꯁꯛ ꯐꯖꯕ꯭ꯔꯥ
ꯑꯗꯨꯝ ꯔꯥꯁꯤ ꯂꯩ ꯌꯥꯝ ꯃꯨꯗꯕ
ꯔꯥꯁꯤ ꯂꯩ ꯍꯥꯢꯔꯗꯤ ꯃꯤꯠ ꯐꯖꯕ꯭ꯔꯥ
ꯑꯥ ꯑꯥ ꯃꯤꯠ ꯐꯖꯗꯦ ꯃꯤꯠꯇ ꯄꯤꯛꯄꯅꯦ ꯗꯣꯢꯖꯨ ꯑꯗꯨꯝ ꯐꯖꯕꯅꯦ
ꯃꯤꯠ ꯄꯤꯛꯑꯦꯗꯤ ꯈꯪꯗ꯭ꯔꯦ ꯃꯆꯤꯟꯗꯤ
ꯃꯆꯤꯟ ꯆꯥꯎꯕꯅꯦ
ꯁ꯭ꯃꯤꯠ ꯄꯤꯛ ꯃꯆꯤꯟ ꯆꯥꯎꯔꯦꯗꯤ ꯌꯥꯔꯔꯣꯢꯌꯦ
ꯑꯦ ꯐꯖꯕꯅꯤ ꯍꯦ ꯅꯪ ꯈꯪꯗꯕꯩꯅꯦ
ꯊꯔꯛꯑꯣ ꯌꯦꯡꯒꯦ
ꯁꯤ ꯊꯥꯔꯛꯑꯣ ꯌꯦꯡꯒꯦ ꯑꯩꯉꯣꯟꯗ ꯂꯩꯇꯦ ꯑꯩꯉꯣꯟꯗ ꯂꯩꯇꯦ
ꯑꯗꯨꯗꯤ
ꯎꯝ ꯃꯁꯛꯇꯣ ꯑꯩꯉꯣꯟꯗ ꯂꯩꯇꯦ ꯍꯥꯏꯕꯅꯤꯗ ꯑꯩ ꯍꯣꯔꯦꯟ ꯍꯣꯔꯦꯟ ꯊꯤꯔꯒ ꯄꯤꯔꯒꯦ
ꯑꯠꯁꯥ ꯑꯗꯨ ꯅꯪꯗꯤ ꯀꯔꯝꯕ ꯄꯥꯝꯕ ꯅꯪꯗꯤ꯫
ꯑꯩꯩ ꯀꯔꯤ꯫
ꯀꯔꯝꯕ ꯅꯨꯄꯥ ꯄꯥꯝꯕ꯭ꯔꯣ ꯍꯥꯏꯕꯅꯤꯗ꯫
ꯑꯣ ꯑꯣ ꯑꯩꯗꯤ ꯅꯪ ꯄꯥꯝꯃꯦ꯫
ꯑꯣ ꯌꯥꯏꯅ ꯑꯗꯨ ꯑꯣꯏꯔꯗꯤ꯫ ꯑꯩ ꯁꯤꯗ ꯂꯩꯔꯦ ꯅꯪꯒꯤ ꯑꯄꯥꯝꯕ꯫
ꯎꯝ꯫
ꯅꯪ ꯀꯩ ꯇꯧꯒꯦꯕ꯭ꯔꯣ ꯅꯪ ꯑꯩꯉꯣꯟꯗ ꯄꯥꯝꯗꯤ꯫
ꯑꯩꯁꯨ ꯈꯪꯗ꯭ꯔꯦ꯫
ꯆꯥꯥ꯫ ꯅꯪ ꯑꯩ ꯑꯩꯕꯨ ꯄꯥꯝꯃꯒ ꯅꯪ ꯀꯔꯤ ꯇꯧꯒꯦꯔ ꯈꯪꯗꯕ꯫
ꯎꯝ꯫
ꯐꯔꯦ ꯐꯔꯦ ꯇꯧꯅꯤꯡꯕ ꯇꯧꯔꯣ꯫ ꯇꯧꯅꯤꯡꯗ꯭ꯔꯒꯅ ꯇꯧꯗ꯭ꯔꯦꯗꯅ ꯑꯃꯨꯛꯀ꯫
ꯎꯝ ꯀꯔꯤ ꯇꯧꯅꯤꯡꯉꯥꯏ ꯂꯩꯕ꯭ꯔꯥ꯫
ꯇꯧꯅꯤꯡꯉꯥꯏ ꯌꯥꯝ ꯂꯩ꯫
ꯂꯩꯇꯦ ꯂꯩꯇꯦ꯫
ꯑꯗꯨꯗꯤ ꯏꯁ ꯀꯩꯅꯣ ꯅꯨꯡꯁꯤꯅꯔꯒ ꯇꯧꯅꯤꯡꯗꯕ ꯇꯧꯅꯤꯡꯗꯕ ꯍꯥꯏꯕꯗꯤ ꯀꯩꯅꯣ ꯇꯧꯅꯤꯡꯉꯥꯏ ꯂꯩꯇꯦ ꯍꯥꯏꯕꯗꯤ ꯀꯔꯤꯔꯣꯅꯦ꯫
ꯀꯔꯤ ꯇꯧꯅꯦ ꯂꯩꯕ꯭ꯔꯣ꯫
ꯇꯧꯅꯤ ꯇꯧꯅꯤꯡꯉꯥꯏꯁꯤ ꯌꯥꯝꯕꯅꯦ ꯁꯤꯗ ꯍꯥꯏꯕ ꯌꯥꯗꯦ꯫
ꯂꯩꯇꯦ ꯂꯩꯇꯦ꯫
ꯎꯝ꯫
ꯂꯩꯇꯦ ꯂꯩꯇꯦ ꯂꯩꯇꯦ꯫
ꯃꯄꯥꯟꯗꯁꯨ ꯌꯥꯒꯅꯤ ꯃꯄꯥꯟꯗꯁꯨ ꯇꯧꯕ ꯌꯥꯒꯅꯤ ꯃꯅꯨꯡꯗꯁꯨ ꯇꯧꯕ ꯌꯥꯒꯅꯤ꯫ ꯃꯇꯥꯏꯗ ꯖꯨ ꯌꯥꯒꯅꯤ꯫
ꯀꯔꯤꯕ
ꯅꯪ ꯀꯔꯤ ꯍꯥꯏꯕꯌꯦ꯫
ꯀꯔꯤꯔ ꯃꯇꯥꯏ ꯃꯇꯥꯏ ꯀꯔꯤꯔꯤ ꯌꯥꯕꯔ ꯅꯪꯒꯤꯗꯣ꯫
ꯃꯄꯥꯟꯗꯁꯨ ꯌꯥꯒꯅꯤ ꯃꯅꯨꯡꯗꯁꯨ ꯌꯥꯒꯅꯤ ꯍꯥꯏꯕꯗꯤ ꯌꯨꯝ ꯃꯄꯥꯟ ꯌꯨꯝ ꯃꯅꯨꯡ
ꯑꯁ ꯑꯩ ꯈꯔ ꯀꯪꯉꯦ ꯍꯔꯥꯎꯋꯦ꯫ ꯅꯪ
ꯏꯁ ꯅꯪ ꯅꯠꯇ꯭ꯔꯣ ꯕꯤꯠꯁ ꯆꯠꯅꯤꯡꯉꯦ ꯍꯥꯏꯕꯗꯣ꯫
ꯑꯩ ꯍꯥꯏꯗꯦ꯫
ꯑꯁ ꯀꯅꯥꯅꯣ ꯑꯗꯨꯗꯤ꯫
ꯑꯇꯣꯞꯄ ꯃꯤ ꯑꯣꯏꯔꯝꯒꯅꯤ꯫
ꯑꯩꯒꯤ ꯀꯨꯟꯊ꯭ꯔꯥ ꯁꯨꯕ ꯅꯨꯄꯤꯗꯨꯅ ꯑꯣꯏꯕꯖꯥꯠꯅꯤ ꯑꯗꯨꯗꯤ꯫
ꯌꯥꯎꯗꯦ ꯑꯗꯨꯗ꯫
ꯍꯥꯍꯥꯍꯥ꯫
ꯑꯩ ꯌꯥꯎꯗ꯭ꯔꯦ꯫
ꯈꯦ ꯅꯨꯄꯥꯗ ꯅꯪꯅ ꯁꯛ ꯐꯖꯕꯁꯦ ꯀꯔꯝꯕꯗ ꯆꯤꯡꯕ꯭ꯔꯣ꯫
ꯈꯪꯗꯦꯗ ꯅꯨꯄꯥꯗ ꯃꯁꯛ ꯐꯖꯕꯁꯦ ꯍꯥꯏꯔꯗꯤ ꯑꯗꯨꯝ ꯋꯥꯡꯕ ꯍꯥꯏꯗꯤ ꯅꯨꯄꯥꯅ ꯁꯝꯇꯦꯟꯅ ꯀꯛꯄꯗꯨ ꯄꯥꯝꯃꯦ
ꯀꯣꯛꯇꯥꯡꯕꯗꯤ
ꯀꯣꯛꯇꯥꯡꯕ ꯍꯥꯏꯗꯤ ꯀꯩꯅꯣ
ꯂꯋꯥꯏ
ꯀꯅꯥ ꯈꯪꯕ꯭ꯔꯥ ꯑꯩ ꯎꯗꯦ ꯑꯗꯨꯗꯤ
ꯏꯁ
ꯍꯥꯏꯕ ꯍꯩꯇꯗ ꯅꯨꯄꯥ ꯃꯄꯥꯝꯕꯔꯥ ꯐꯖꯕ꯭ꯔꯥ ꯒ꯭ꯌꯥꯟ ꯇꯥꯗ꯭ꯔꯦ
ꯎꯝ ꯐꯖꯕꯗꯤ ꯌꯥꯝ ꯄꯝꯕ ꯂꯩꯇꯦꯗ ꯑꯗꯨꯝ ꯑꯩꯉꯣꯟꯗ ꯌꯥꯝ ꯌꯥꯝ ꯅꯨꯡꯁꯤꯕꯗꯨ ꯄꯝꯃꯦ
ꯅꯪꯉꯣꯟꯗ ꯌꯥꯝ ꯅꯨꯡꯁꯤꯕꯗꯣ ꯄꯥꯝꯃꯦꯕ
ꯎꯝ
ꯑꯗꯣ ꯅꯪꯉꯣꯟꯗ ꯌꯥꯝ ꯅꯨꯡꯁꯤꯕ ꯀꯃꯥꯏꯅ ꯈꯪꯒꯗꯕ
ꯑꯩꯁꯨ ꯈꯪꯗ꯭ꯔꯦ ꯑꯗꯨꯗꯤ
ꯑꯗꯨꯗꯤ ꯈꯔ ꯑꯔꯨꯕ ꯋꯥꯔꯤꯅꯤꯅꯦ
ꯎꯝ ꯃꯥꯅꯤꯅꯦ ꯑꯗꯨ
ꯀꯣꯛꯇꯥꯡꯈ꯭ꯔꯕ ꯃꯤꯕꯨꯗꯤ ꯀꯣꯏꯅꯒꯦꯔꯣ
ꯀꯣꯛꯇꯥꯡ ꯀꯔꯤ ꯀꯅꯥ ꯀꯣꯛꯇꯥꯡꯕ ꯂꯩꯒꯦ
ꯅꯠꯇꯦ ꯅꯨꯄꯥꯁꯦ ꯀꯣꯛ ꯇꯥꯡꯉꯒ ꯅꯪꯕꯨ ꯄꯥꯝꯃꯦꯅ ꯍꯥꯏꯔꯛꯑꯗꯤ ꯅꯪ ꯃꯥ ꯁꯛ ꯁꯨ ꯐꯖꯔꯒ ꯀꯣꯛꯇꯥꯡꯕ ꯋꯥꯅꯤ ꯑꯗꯨ ꯑꯣꯏꯔꯗꯤ ꯅꯪ ꯀꯣꯏꯒꯦꯔꯣꯕ
ꯀꯣꯏꯔꯒ ꯂꯣꯏꯔꯦ ꯀꯩꯅꯣ ꯑꯩꯕꯨ ꯂꯨꯁꯤꯌꯦ ꯍꯥꯏꯔꯗꯤ
ꯎꯝ
ꯀꯔꯤꯁꯨ ꯈꯟꯗ꯭ꯔꯦ ꯑꯩꯕꯨ ꯌꯥꯝ ꯅꯨꯡꯁꯤꯕꯗꯨ ꯄꯥꯝꯃꯤ
ꯁꯔ
ꯍꯥꯏꯗꯤ ꯑꯩꯅ ꯉꯥꯛꯇ ꯅꯨꯡꯁꯤꯔ ꯂꯥꯛꯄꯅꯦꯕ ꯍꯧꯖꯤꯛꯇꯤ ꯑꯩꯕꯨ ꯌꯥꯝ ꯅꯨꯡꯁꯤꯕ ꯄꯥꯝꯃꯦ
ꯎꯝ ꯌꯥꯏ ꯌꯥꯏ
ꯌꯥꯕꯅꯦ ꯑꯁꯤ ꯑꯁꯤ ꯋꯟ ꯑꯁꯤ ꯂꯣꯏꯔꯗꯤ ꯑꯩꯩ ꯊꯕꯛ ꯂꯩꯔꯅꯤ
ꯈꯦ ꯑꯩꯁꯨ ꯉꯥꯏꯍꯥꯛ ꯄꯣꯊꯥꯔꯒ
ꯉꯥꯏꯍꯥꯛ ꯄꯣꯊꯥꯔꯒ ꯑꯩꯁꯨ ꯇꯨꯝꯒꯦ
ꯇꯨꯃꯣ ꯊꯨꯃꯣ
ꯉꯥꯏꯍꯥꯛ ꯄꯣꯊꯥꯔꯒ ꯇꯨꯝꯒꯦ ꯉꯥꯏꯍꯥꯛ ꯇꯨꯝꯃꯒ ꯂꯥꯏꯔꯤꯛ ꯄꯥꯒꯦꯍꯥꯔꯒ
ꯅꯪꯒꯤ ꯂꯥꯏꯔꯤꯛ ꯄꯥꯕꯁꯨ ꯄꯔꯔꯣꯏꯅ
ꯄꯥꯒꯅꯤꯗ ꯅꯠꯇ꯭ꯔꯒ ꯑꯩ ꯇꯨꯝꯕ ꯌꯥꯗ꯭ꯔꯗꯤ ꯄꯥꯔꯅꯤ ꯅꯠꯇ꯭ꯔ ꯄꯥꯔꯒ ꯇꯨꯝꯊꯥꯕꯗꯨꯅ ꯑꯗꯨꯅ ꯐꯒꯗ꯭ꯔꯥ ꯈꯪꯗꯦ ꯋꯥꯕ ꯃꯇꯝꯗꯗꯤ ꯂꯥꯏꯔꯤꯛ ꯄꯥꯕ ꯃꯇꯝꯗ ꯋꯥ ꯌꯥꯝ ꯇꯨꯝꯅꯤꯡꯕꯅꯦꯕ
ꯃꯥꯅꯦ ꯃꯥꯅꯦ ꯑꯗꯣ ꯑꯩꯅ ꯈꯟꯕꯗꯤꯀꯣ ꯅꯪꯗꯣ ꯍꯥꯟꯅ ꯇꯨꯝꯕꯅ ꯐꯒꯗꯕ ꯃꯥꯜꯂꯦ
ꯃꯥꯜꯂꯦ
ꯍꯥꯟꯅ ꯇꯨꯝꯃꯣ ꯑꯗꯨꯒ ꯍꯧꯒꯠꯂꯒ ꯏꯔꯨꯖꯕ ꯂꯣꯏꯔꯒ ꯂꯥꯏꯔꯤꯛ ꯄꯥꯎꯑꯣ ꯑꯗꯨꯗꯤ ꯌꯥꯝ ꯐꯔꯦꯁ ꯑꯣꯏꯔꯅꯤ
ꯎꯝ ꯃꯗꯨꯁ ꯆꯨꯝꯃꯤ
ꯅꯪ ꯍꯧꯖꯤꯛ ꯑꯃꯐꯥꯎ ꯇꯨꯝꯗ꯭ꯔꯒ ꯅꯪ ꯂꯥꯏꯔꯤꯛ ꯄꯥꯔ ꯅꯪ ꯇꯨꯝꯅꯤꯡꯕꯗ ꯉꯝꯃꯔꯣꯏ
ꯇꯨꯝꯅꯤꯡꯈ꯭ꯔꯗꯤ ꯑꯗꯨꯝ ꯇꯨꯝꯈ꯭ꯔꯅꯤ ꯑꯗꯨ ꯑꯣꯏꯗꯤ
ꯑꯗꯨ ꯃꯥꯡꯉꯦꯗꯅ ꯃꯇꯝꯗꯣ ꯃꯇꯝꯗꯤ ꯈꯪꯍꯧꯗꯕꯅꯤꯅꯦ ꯊꯨꯅ ꯌꯧꯕꯅꯤꯅꯦ
ꯃꯥꯅꯦ
ꯃꯇꯝꯁꯦ ꯄꯩꯁꯥꯅꯤ
ꯃꯥꯅꯦ
ꯑꯗꯨꯒꯤ
ꯀꯦꯕꯥꯞ ꯆꯥꯈ꯭ꯔꯕꯣ
ꯀꯦꯕꯥꯞ ꯀꯔꯤꯕ ꯍꯧꯖꯤꯛꯀꯤꯗꯣ
ꯀꯦꯕꯥꯞ
ꯀꯦꯕꯥꯞꯇꯤ ꯀꯩꯅꯣ
ꯁꯥꯗꯣ ꯀꯩꯅꯣꯃꯗ ꯎꯝ ꯔꯣꯁ ꯇꯧꯔꯒ ꯆꯥꯕꯗꯣ ꯍꯧꯖꯤꯛ
ꯎꯝ ꯍꯨꯝ ꯆꯥꯗꯦ
ꯑꯣꯀꯦ ꯆꯥꯗꯔꯗꯤ ꯐꯔꯦ ꯑꯗꯣ
ꯅꯪ ꯆꯥꯕꯒꯤꯔꯣ
ꯍꯣꯏꯗ
ꯎꯝ ꯑꯩꯁꯨ ꯍꯧꯖꯤꯛ ꯊꯕꯛ ꯇꯧꯔꯒ ꯏꯔꯨꯔꯒ ꯊꯕꯛ ꯂꯣꯏꯕꯁꯦ ꯄꯨꯡ ꯑꯅꯤ ꯑꯅꯤ ꯃꯈꯥꯏꯗ ꯂꯣꯏꯒꯗꯕ ꯃꯥꯜꯂꯦ ꯑꯗꯨꯒ ꯏꯔꯨꯒꯅꯤ ꯏꯔꯨꯕ ꯂꯣꯏꯔꯒ ꯑꯃꯨꯛ ꯑꯉꯥꯡ ꯇꯨꯝꯍꯜꯂꯒ ꯋꯥꯔꯤ ꯁꯥꯕ ꯍꯧꯔꯅꯤ
ꯀꯅꯥꯒ
ꯈꯪꯗꯦ ꯀꯅꯥ꯭ꯔꯒ ꯁꯥꯖꯤꯔ ꯑꯁ ꯈꯪꯗꯦꯗ
ꯍꯣꯏ ꯍꯣꯏ ꯁꯥꯎ ꯁꯥꯎ
ꯋꯥꯔꯤ ꯁꯥꯁꯦ ꯍꯥꯏꯔꯒ ꯆꯪꯉꯁꯨ ꯒ꯭ꯔꯨꯞꯇꯨꯀꯣ ꯍꯥꯏꯔꯁꯨꯀꯣ ꯑꯃꯨꯛ ꯌꯧꯔꯒ ꯑꯃꯨꯛ ꯋꯥꯔꯤ ꯁꯥꯅꯤꯡꯗꯕ ꯑꯗꯨꯃꯥꯏꯅ ꯌꯥꯝ ꯇꯧꯕꯗꯣ
ꯁꯥꯎ ꯁꯥꯎ ꯁꯥꯎ
ꯁꯥꯒꯅꯤꯅ ꯅꯪ ꯈꯛꯇ ꯁꯥꯕ ꯌꯥꯕ꯭ꯔꯣ ꯅꯪꯗꯤ ꯅꯨꯄꯤ ꯅꯨꯄꯤ ꯌꯥꯝ ꯌꯥꯝꯒ ꯁꯥꯟꯅꯔ ꯑꯩꯁꯨ ꯁꯥꯟꯅꯗꯕꯤ ꯂꯩꯌꯣ ꯍꯥꯏꯕꯔꯣ
ꯏꯁ ꯅꯨꯄꯤ ꯌꯥꯝ ꯁꯥꯏ ꯍꯥꯏꯗꯤ ꯀꯃꯥꯏꯅ
ꯑꯩꯅ ꯍꯥꯏꯕꯅꯤꯅꯦ
ꯑꯣꯀꯦ
ꯀꯃꯥꯏꯅ ꯅꯠꯇ꯭ꯔꯦ ꯑꯩꯅ ꯍꯥꯏꯕ ꯑꯩꯅ ꯑꯣ ꯌꯥ ꯀꯩꯅꯣꯗꯣ ꯀꯣꯜ ꯇꯧꯔꯛꯑꯦꯅꯦꯍꯦ ꯗꯤ ꯖꯤꯗꯣ ꯑꯩꯅ ꯃꯉꯣꯟꯗ ꯃꯤꯁꯀꯣꯜ ꯄꯤꯈꯤꯕꯅꯦꯕ
ꯀꯅꯥ ꯗꯤꯖꯤ ꯍꯥꯏꯕꯗꯤ
ꯗꯤꯖꯤꯗꯣ ꯈꯪꯗ꯭ꯔꯣ ꯑꯈꯣꯏꯒꯤ
ꯗꯤꯖꯤ
ꯑꯥ
ꯗꯤꯖꯤꯗꯤ ꯈꯪꯗꯦ
ꯑꯁ ꯑꯩꯅ ꯑꯗꯨꯝ ꯁꯣꯔꯠꯇ ꯍꯥꯏꯕꯅꯦ
ꯆꯣꯀꯔ ꯕꯣꯏꯔꯣ
ꯅꯠꯇꯦ ꯖꯣꯀꯔꯕꯣꯏꯒꯤ ꯃꯃꯥꯟꯅꯕ ꯑꯈꯣꯏ ꯒ꯭ꯔꯨꯞꯇ ꯀꯩꯅꯣ ꯁꯦꯝꯕ ꯅꯨꯄꯥꯗꯣ